ꯍꯜꯂꯣ ꯇꯥꯕꯨ
ꯑꯣ ꯇꯥꯔꯦ ꯇꯥꯔꯦ
ꯅꯨꯡꯉꯥꯏꯔꯤꯕꯣ ꯀꯃꯥꯏ ꯀꯃꯥꯏ ꯇꯧꯔꯤꯒꯦ ꯀꯨꯏꯔꯦ ꯄꯥꯎ ꯐꯥꯎꯅꯈꯤꯗꯕꯁꯨ
ꯅꯨꯡꯉꯥꯏꯔꯤꯌꯦ ꯅꯨꯡꯉꯥꯏꯔꯤꯌꯦ ꯅꯪꯗꯤ ꯀꯃꯥꯏ ꯀꯃꯥꯏꯅ ꯇꯧꯔꯤꯒꯦ ꯑꯁ ꯀꯨꯏꯔꯦ ꯑꯁꯦꯡꯕ ꯄꯥꯎ ꯐꯥꯎꯅꯈꯤꯗꯕꯒ
ꯑꯗꯨꯅꯤꯅꯦ ꯀꯨꯏꯔꯦ ꯑꯗꯒꯤꯗꯤ ꯑꯩꯈꯣꯏ ꯑꯩꯗꯤ ꯍꯟꯗꯛꯁꯨ ꯃꯨꯛꯅꯦ ꯑꯩꯒꯤ ꯐꯣꯟꯗꯣ ꯏꯟꯇꯔꯅꯦꯠꯇꯣ ꯁꯝꯕ ꯌꯥꯗꯗꯅꯅꯦ ꯐꯅꯌꯥꯝ ꯀꯨꯏꯅ ꯁꯤꯝꯗ ꯌꯥꯗꯕꯗꯒꯤ ꯌꯥꯔꯨꯗ꯭ꯔꯤꯕꯅꯤ ꯑꯗꯨꯗꯨꯅꯁꯨ ꯑꯩꯗꯣ ꯅꯣꯏꯗꯁꯨ ꯍꯥꯏꯐꯦꯠ ꯄꯥꯎ ꯍꯥꯏꯔꯝꯒꯦ ꯇꯧꯕꯒ ꯑꯝꯇ ꯅꯪꯍꯧꯗ꯭ꯔꯦ ꯑꯝꯇꯁꯨ ꯄꯥꯎ ꯐꯥꯎꯅꯕ ꯉꯝꯈꯤꯗ꯭ꯔꯦ ꯅꯣꯏ ꯀꯃꯥꯏ ꯀꯃꯥꯏꯅ ꯇꯧꯔꯤꯁꯨ ꯑꯝꯇ ꯈꯪꯗꯦ ꯅꯪꯅ ꯐꯣꯟ ꯇꯧꯔꯛꯏꯁꯦ ꯌꯥꯝ ꯐꯔꯕꯅꯦ ꯑꯩꯗꯤ ꯍꯧꯖꯤꯛꯁꯦ ꯁꯤꯝ ꯁꯤꯝꯕꯨꯗꯤ ꯌꯥꯔꯦ ꯑꯗꯨꯒꯅꯦ ꯏꯟꯇꯔꯅꯦꯠꯇꯣ ꯁꯝꯕ ꯌꯥꯗꯕꯒꯤ ꯇꯧꯔꯒ ꯂꯩꯔꯦ ꯐꯣꯟ ꯀꯣꯜꯗꯤ ꯇꯧꯕ ꯌꯥꯕ ꯏꯟꯇꯔꯅꯦꯠ ꯌꯥꯎꯗꯕꯁꯦ ꯑꯣꯟꯊꯣꯛꯅꯁꯨ ꯋꯥꯈ꯭ꯔꯦ ꯑꯩꯗꯤꯅꯦ ꯅꯣꯏꯗ ꯀꯃꯥꯏꯅ ꯍꯥꯏꯁꯤꯒꯦꯁꯨ ꯈꯜꯂꯝꯃꯤꯕꯅꯦ ꯑꯗꯨꯕꯨ ꯌꯥꯝ ꯐꯔꯦ ꯅꯪꯅ ꯀꯣꯜ ꯇꯧꯔꯛꯏꯁꯦ
ꯍꯣꯏ ꯍꯧꯖꯤꯛꯀꯤ ꯃꯇꯝꯁꯤꯗ ꯏꯟꯇꯔꯅꯦꯠ ꯌꯥꯎꯗ꯭ꯔꯗꯤ ꯃꯤꯑꯣꯏꯕ ꯑꯩꯈꯣꯏꯁꯦ ꯈꯣꯡ ꯈꯨꯠ ꯇꯦꯛꯄꯒ ꯆꯞ ꯃꯥꯟꯅꯔꯕꯅꯤ ꯑꯩꯈꯣꯏꯅ ꯅꯣꯡꯃꯒꯤ ꯄꯥꯡꯉꯤꯕ ꯊꯧ ꯃꯌꯥꯝꯁꯦ ꯏꯟꯇꯔꯅꯦꯠꯀꯤ ꯃꯇꯦꯡꯅꯁꯨ ꯑꯌꯥꯝꯕ ꯄꯥꯡꯕ ꯉꯝꯍꯜꯂꯤꯕꯅꯤ ꯍꯧꯖꯤꯛ ꯀꯩꯅꯣ ꯃꯍꯩ ꯂꯣꯏꯁꯪ ꯑꯌꯥꯝꯕꯁꯨ ꯂꯣꯏꯅꯃꯛ ꯏꯟꯇꯔꯅꯦꯠꯀꯤ ꯂꯣꯏꯅꯃꯛ ꯇꯧꯅꯔꯕ ꯇꯅꯤꯅ ꯂꯥꯏꯔꯤꯛ ꯄꯥꯕꯗꯣ ꯑꯣꯏꯔꯣ ꯊꯕꯛ ꯑꯃ ꯄꯥꯡꯕꯗ ꯑꯣꯏꯔꯣ ꯏꯟꯇꯔꯅꯦꯠ ꯌꯥꯎꯗ꯭ꯔꯗꯤ ꯍꯧꯖꯤꯛ ꯃꯤꯑꯣꯏꯕ ꯑꯩꯈꯣꯏꯁꯦ ꯈꯣꯡ ꯈꯨꯠ ꯇꯦꯛꯄꯒ ꯆꯞ ꯃꯥꯟꯅꯔꯕꯅꯤ
ꯑꯗꯨꯅꯤꯅꯦ ꯇꯧꯔꯤꯁꯦ ꯍꯧꯖꯤꯛꯁꯦ ꯆꯥꯎꯈꯠꯂꯛꯄꯁꯤꯒ ꯃꯇꯨꯡ ꯏ ꯃꯇꯨꯡꯏꯟꯅ ꯇꯁꯦꯡꯅꯃꯛ ꯊꯕꯛ ꯈꯨꯗꯤꯡꯃꯛꯁꯤ ꯂꯣꯏꯅ ꯍꯦꯛ ꯂꯥꯏꯊꯣꯔꯛꯄꯒꯨꯝꯁꯨ ꯇꯧꯔꯦ ꯌꯥꯝꯅꯁꯨ ꯅꯨꯡꯉꯥꯏ ꯃꯃꯥꯡ ꯃꯃꯥꯡꯉꯩ ꯃꯇꯝꯗ ꯅꯨꯃꯤꯠ ꯍꯨꯝꯅꯤ ꯃꯔꯤꯅꯤ ꯆꯪꯉꯝꯕ ꯊꯕꯛ ꯀꯌꯥꯗꯣ ꯍꯧꯖꯤꯛꯇꯤ ꯅꯣꯡꯃ ꯑꯗꯒꯤꯗꯤ ꯄꯨꯡ ꯄꯨꯡ ꯄꯨꯡ ꯄꯨꯡ ꯑꯃ ꯑꯅꯤ ꯆꯪꯕ ꯊꯕꯛꯇꯨꯅ ꯄꯨꯡꯈꯥꯏꯗ ꯂꯣꯏꯁꯤꯜꯂꯛꯄ ꯉꯝꯕ ꯑꯁꯤꯗ ꯌꯥꯝ ꯍꯦꯟꯅ ꯀꯥꯟꯅꯔꯕꯅꯤ ꯑꯩꯈꯣꯏꯗ ꯃꯃꯥꯡ ꯃꯃꯥꯡꯉꯩ ꯃꯇꯝꯗ ꯐ꯭ꯂꯥꯏꯠ ꯇꯤꯀꯦꯠ ꯑꯃꯈꯛ ꯀꯛꯅꯕ ꯍꯣꯠꯅꯕꯗ ꯍꯟꯒꯠꯀ ꯍꯟꯊꯒ ꯆꯠꯅꯕꯗꯣ ꯍꯧꯖꯤꯛꯇꯤ ꯀꯌꯥꯗꯤ ꯅꯨꯡꯉꯥꯏꯔꯦꯁꯦ ꯑꯩꯈꯣꯏ ꯏꯟꯇꯔꯅꯦꯠꯁꯦ ꯂꯩꯕꯗꯒꯤꯗꯤ ꯇ ꯀꯦꯠꯁꯨ ꯌꯥꯝ ꯂꯥꯏ ꯂꯥꯏꯅ ꯀꯛꯂꯦ ꯑꯗꯒꯤꯗꯤ ꯑꯍꯣꯡꯕ ꯃꯇꯝ ꯑꯗꯒꯤꯗꯤ ꯀꯔꯝꯕ ꯃꯇꯝꯗꯅ ꯍꯦꯟꯅ ꯇꯥꯡꯉꯤꯕ ꯑꯁꯤꯒꯨꯝꯕ ꯋꯥꯍꯪ ꯃꯌꯥꯝꯁꯤꯁꯨ ꯏꯟꯇꯔꯅꯦꯠꯇꯒꯤ ꯂꯣꯏ ꯈꯪꯕ ꯌꯥꯔꯦ ꯇꯧꯔꯤꯁꯦ ꯍꯣꯏ ꯃꯔꯨꯞ ꯅꯪꯅ ꯍꯥꯏꯔꯤꯗꯨꯣ ꯌꯥꯝꯅ ꯆꯨꯝꯃꯤ ꯃꯍꯩꯔꯣꯏ ꯑꯃ ꯑꯣꯏꯅ ꯑꯩꯈꯣꯏꯗ ꯇꯁꯦꯡꯅ ꯏꯟꯇꯔꯅꯦꯠ ꯂꯥꯛꯄꯁꯤꯗꯒꯤ ꯌꯥꯝꯅ ꯀꯥꯟꯅꯕ ꯐꯪꯂꯦ ꯍꯥꯏꯗꯨꯅꯤꯗ ꯑꯩꯈꯣꯏꯅ ꯈꯨꯗꯛ ꯀꯩꯅꯣꯝ ꯍꯪꯅꯤꯡꯕ ꯀꯩꯅꯣꯝ ꯈꯪꯅꯤꯡꯕ ꯑꯁꯤ ꯏꯟꯇꯔꯅꯦꯠꯁꯤꯗ ꯂꯣꯏ ꯐꯪꯂꯕꯅꯤꯅ ꯑꯩꯈꯣꯏꯗ ꯊꯕꯛꯁꯦ ꯀꯌꯥꯗꯤ ꯂꯥꯏꯔꯦꯁꯦ ꯁꯦ ꯏꯟꯇꯔꯅꯦꯠꯁꯦ ꯂꯩꯇ꯭ꯔꯗꯤ ꯍꯧꯖꯤꯛꯁꯦ ꯇꯁꯦꯡꯅ ꯑꯩꯈꯣꯏ ꯇꯁꯦꯡꯅꯃꯛ ꯑꯩꯈꯣꯏꯗ ꯌꯥꯝꯅ ꯋꯥꯕ ꯐ ꯀꯩ ꯀꯩ ꯇꯧꯔꯤꯒꯦ ꯅꯪꯒꯤ ꯊꯕꯛꯇꯨꯗꯤ ꯆꯠꯂꯤꯕꯣ ꯀꯃꯥꯏ ꯀꯃꯥꯏ ꯇꯧꯔꯤꯒꯦ
ꯑꯩꯒꯤ ꯊꯕꯛꯇꯣ ꯌꯨꯝꯗꯒꯤ ꯑꯣꯏꯅ ꯇꯧꯔꯦ ꯍꯧꯖꯤꯛ ꯏꯟꯇꯔꯅꯦꯠꯁꯨ ꯌꯥꯔꯕꯅꯤꯅ ꯇꯅꯦ ꯀꯤ ꯃꯇꯝꯅꯤꯅ ꯏꯟꯇꯔꯅꯦꯠꯇ ꯇꯧꯕ ꯉꯥꯛꯇꯅꯤꯅ ꯌꯨꯝꯗꯒꯤ ꯐꯝꯅ ꯐꯝꯅ ꯊꯕꯛ ꯇꯧꯕ ꯌꯥꯔꯦ ꯑꯩꯅ ꯈꯪꯗꯕ ꯀꯩꯅꯣꯝꯃ ꯇꯥꯟꯅꯅꯤꯡꯕ ꯀꯩꯅꯣꯃ ꯗꯤꯡꯃꯛ ꯏꯟꯇꯔꯅꯦ ꯂꯣꯏꯅꯃꯛ ꯇꯧꯕ ꯌꯥꯔꯕꯅꯤꯅ ꯑꯇꯣꯞꯄ ꯃꯐꯝꯗ ꯆꯠꯂ ꯇꯧꯔꯨꯗꯣꯏ ꯁꯔꯨꯛꯄꯨꯗꯤ ꯌꯨꯝꯗ ꯂꯩꯅ ꯂꯩꯅ ꯇꯧꯕꯁꯤꯅ ꯐꯔꯦꯅ ꯌꯨꯝꯗ ꯂꯩꯅ ꯂꯩꯅ ꯑꯣꯏꯅ ꯇꯧꯔꯦ ꯈꯨꯗꯤꯡꯃꯛ ꯌꯨꯝꯗ ꯐꯃꯨꯡꯗ ꯇꯦꯕꯜꯗ ꯐꯝꯅ ꯐꯝꯅ ꯈꯨꯗꯤꯡꯃꯛ ꯐꯪꯕ ꯉꯥꯛ ꯇ ꯑꯣꯏꯔꯕꯅꯤꯅ ꯊꯕꯛ ꯑꯃ ꯆꯠꯅꯔꯨꯕꯒꯤꯁꯨ ꯋꯥꯗ꯭ꯔꯦ ꯃꯐꯝ ꯑꯃꯗ ꯆꯠꯂꯨꯕꯒꯤꯁꯨ ꯋꯥꯗ꯭ꯔꯦ ꯑꯗꯨꯝ ꯌꯨꯝꯗ ꯏꯪꯅ ꯤꯛꯅ ꯑꯩꯅ ꯇꯧꯅꯤꯡꯕ ꯃꯇꯝꯗ ꯑꯄꯥꯝꯕ ꯃꯇꯝꯗ ꯇꯧꯕꯁꯨ ꯐꯪꯍꯜꯂꯤꯦ ꯏꯟꯇꯔꯅꯦꯠꯁꯦ ꯃꯇꯤꯛ ꯆꯥꯅ ꯐꯪꯉꯕꯅꯤꯅ ꯍꯧꯖꯤꯛ ꯇ
ꯍꯣꯏꯅꯦ
ꯇꯧꯒꯦ
ꯑꯩꯒꯤꯁꯨ ꯑꯩꯒꯤꯗꯤ ꯊꯕꯛ ꯆꯠꯂꯤꯌꯦ ꯑꯗꯣ ꯅꯪꯒꯤꯗꯣ ꯌꯥꯝ ꯐꯔꯦ ꯌꯨꯝꯗꯒꯤ ꯇꯧꯔꯤꯗꯨ ꯅꯪꯅ ꯊꯥꯏꯅ ꯃꯄꯥꯟꯗ ꯂꯩꯔꯒ ꯊꯕꯛ ꯇꯧꯔꯝꯕꯗꯨ ꯀꯌꯥꯗꯤ ꯅꯪꯅ ꯋꯥꯏ ꯍꯥꯏꯅ ꯍꯥꯏꯔꯝꯕꯗꯣ ꯑꯩꯉꯣꯟꯗꯁꯨ ꯏꯃꯨꯡꯗꯩ ꯀꯩꯗꯩꯁꯨ ꯂꯣꯏ ꯂꯥꯞꯊꯣꯛꯄ ꯑꯗꯒꯤꯗꯤ ꯑꯅꯥ ꯑꯌꯦꯛ ꯌꯥꯎꯔꯛꯄ ꯃꯇꯝꯗꯁꯨ ꯅꯪꯅ ꯑꯥꯗ ꯅꯊꯠꯇ ꯂꯩꯔꯒ ꯅꯪꯅ ꯋꯥꯅ ꯇꯧꯈꯤꯕꯗꯣ ꯐꯔꯦ ꯌꯥꯝꯅ ꯐꯔꯦ ꯅꯣꯏꯒꯤ ꯀꯝꯄꯦꯅꯤꯗꯨ ꯌꯥꯝ ꯐꯩꯅꯦ ꯌꯨꯝꯗꯒꯤ ꯀꯩꯗꯒꯤꯁꯨ ꯇꯧꯕ ꯌꯥꯍꯜꯂꯤꯗꯣ ꯌꯥꯝꯅ ꯐꯔꯦ ꯅꯪꯉꯣꯟꯗꯁꯨ ꯀꯣꯝꯖꯕ ꯑꯗꯨꯒ ꯏꯃꯨꯡꯒꯁꯨ ꯂꯩꯃꯤꯟꯅꯕ ꯐꯪꯕ ꯑꯗꯒꯤꯗꯤ ꯌꯨꯝꯒꯤ ꯑꯀꯨꯞ ꯑꯇꯥꯗꯒꯤꯩ ꯅꯪꯅ ꯑꯅꯥ ꯑꯌꯦꯛ ꯌꯥꯎꯔꯛꯄ ꯃꯇꯝꯗꯁꯨ ꯍꯦꯟꯅ ꯍꯥꯏꯗꯤ ꯏꯃꯥ ꯍꯣꯏ ꯏꯆꯦꯍꯣꯏ ꯂꯣꯏꯅ ꯁꯨꯅ ꯂꯩꯔꯕꯅꯤꯅ ꯅꯪ ꯈꯤꯇꯪꯇ ꯑꯣꯏꯔꯁꯨ ꯀꯣꯝꯊꯣꯛ ꯀꯣꯝꯃꯤꯗꯅ ꯑꯥꯗꯗꯤ ꯅꯪꯅꯊꯟꯇ ꯂꯩꯕꯅꯤꯅ ꯄꯥꯎꯗꯣ ꯐꯥꯎꯗꯣꯛ ꯐꯥꯎꯖꯤꯟ ꯇꯧꯕꯗꯨꯁꯨ ꯀꯌꯥꯗꯤ ꯋꯥꯈ꯭ꯔꯦ ꯅꯪꯅ ꯃꯔꯛ ꯑꯃ ꯅꯥꯏꯌꯦꯅ ꯇꯧꯔꯨꯕꯗꯨꯁꯨ ꯑꯩꯈꯣꯏꯗꯤ ꯁꯤꯗ ꯃꯄꯥꯗ ꯄꯥꯈꯠ ꯆꯠꯅꯔꯕꯅꯤ ꯌꯥꯝ ꯐꯔꯦꯅꯦ ꯁꯤꯗꯒꯤ ꯌꯨꯝꯗꯒꯤ ꯇꯧꯔꯤꯁꯦ ꯑꯗꯨꯅꯤ ꯇꯧꯔꯤꯁꯦ ꯏꯟꯇꯔꯅꯦꯠꯁꯦ ꯂꯩꯕꯗꯒꯤ ꯇꯁꯦꯡꯅ ꯌꯥꯝ ꯀꯥꯟꯅꯔꯦꯀꯣ ꯑꯩꯈꯣꯏꯗ ꯌꯨꯝꯗꯒꯤ ꯐꯥꯎꯕ ꯊꯕꯛ ꯇꯧꯔꯒ ꯑꯗꯒꯤꯗꯤ ꯑꯩꯈꯣꯏꯅ ꯇꯧꯔꯤꯕꯗꯨꯒꯤ ꯐꯖꯅꯁꯨ ꯆꯥꯡ ꯅꯥꯏꯅ ꯇꯣꯂꯣꯞꯁꯨ ꯐꯪꯕ ꯉꯝꯕ ꯑꯁꯤ ꯌꯥꯝꯅ ꯐꯔꯦ ꯃꯁꯤ ꯆꯥꯎꯈꯠꯂꯛꯄꯁꯤ ꯑꯩꯈꯣꯏꯗ ꯍꯣꯏ ꯑꯃꯔꯣꯝꯗ ꯐꯩ ꯑꯗꯒꯤꯗꯤ ꯄꯣꯠ ꯑꯃ ꯂꯩꯔꯕꯅꯤꯅ ꯀꯥꯟꯅꯕ ꯂꯩ ꯀꯥꯟꯅꯗꯕ ꯂꯩꯗꯨ ꯇꯥꯔꯦꯗ ꯏꯟꯇꯔꯅꯦꯠꯁꯦ ꯂꯥꯛꯄꯗꯒꯤ ꯑꯩꯈꯣꯏꯗ ꯌꯥꯝꯅꯕꯨꯗꯤ ꯀꯣꯝꯊꯣꯛꯑꯦꯕꯨ ꯑꯩꯈꯣꯏꯅ ꯑꯁꯤꯗ ꯍꯦꯛꯇ ꯌꯥꯝꯅ ꯏꯟꯇꯔꯅꯦꯠ ꯌꯥꯎꯗ꯭ꯔꯕꯗꯤ ꯊꯕꯛ ꯑꯝꯇ ꯄꯥꯡꯊꯣꯛꯄ ꯌꯥꯔꯣꯏ ꯍꯥꯏꯅ ꯇꯧꯈꯠꯂꯛꯄꯁꯤꯁꯨꯅꯦ ꯑꯩꯗꯤ ꯑꯃꯔꯣꯝꯗꯁꯨ ꯅꯨꯡꯉꯥꯏꯇ꯭ꯔꯤꯕꯅꯤ ꯍꯥꯏꯕꯗꯤ ꯍꯧꯖꯤꯛꯀꯤ ꯍꯧꯒꯠꯂꯛꯏꯕ ꯑꯉꯥꯡꯁꯤꯡꯁꯦ ꯂꯣꯏꯅꯃꯛ ꯐꯣꯟꯗ ꯀꯩꯗ ꯑꯗꯒꯤꯗꯤ ꯏꯟꯇꯔꯅꯦꯠꯇ ꯃꯣꯏꯒꯤ ꯅꯨꯃꯤꯠ ꯆꯨꯞꯄ ꯑꯃ ꯁꯤ ꯑꯗꯨꯝ ꯃꯇꯝꯁꯤ ꯑꯁꯤꯗ ꯂꯣꯏ ꯀꯥꯏꯊꯣꯛꯑꯒ ꯂꯩꯈꯤꯕ ꯍꯥꯟꯅ ꯊꯥꯏꯅꯉꯩ ꯃꯇꯝꯗ ꯑꯩꯈꯣꯏꯅ ꯃꯄꯥꯟ ꯊꯣꯛꯇꯅ ꯈꯣꯠꯇꯅ ꯁꯥꯟꯅꯕ ꯆꯦꯟ ꯆꯣꯡꯕ ꯑꯗꯨꯒꯤ ꯄꯣꯠꯁꯤ ꯌꯥꯝꯅ ꯋꯥꯠꯂꯛꯄꯒꯨꯝ ꯈꯜꯂꯤ ꯅꯪꯗꯤ ꯀꯔꯤ ꯈꯜꯂꯤ ꯑꯩꯈꯣꯏꯅ ꯊꯥꯏꯅ ꯇꯧꯔꯛꯄꯗꯨ ꯍꯧꯖꯤꯛꯇꯤ ꯍꯧꯖꯤꯛꯀꯥꯟꯗꯤ ꯑꯉꯥꯡꯁꯤꯡꯁꯤ ꯃꯣꯏꯒꯤ ꯃꯇꯝꯁꯤ ꯃꯄꯥꯟꯗ ꯁꯥꯟꯅꯕꯗꯒꯤ ꯃꯅꯨꯡꯗ ꯐꯣꯟ ꯌꯦꯡꯗꯨꯅ ꯑꯗꯒꯤꯗꯤ ꯏꯟꯇꯔꯅꯦꯠ ꯁꯤꯖꯤꯟꯅꯕꯁꯤꯅ ꯍꯦꯟꯅ ꯍꯦꯟꯒꯠꯂꯛꯄꯒꯨꯝ ꯈꯜꯂꯤ ꯅꯪꯁꯨ ꯈꯟꯗ꯭ꯔꯅꯦ ꯑꯗꯨꯃꯥꯏꯅ ꯃꯔꯨꯞ
ꯈꯜꯂꯦ ꯑꯗꯨꯃꯥꯏꯅ ꯑꯩꯈꯣꯏꯅ ꯃꯇꯝ ꯑꯃꯗ ꯆꯦꯟ ꯆꯣꯡꯗꯅ ꯁꯥꯟꯅꯔꯝꯕ ꯑꯗꯨꯅꯁꯨ ꯍꯛꯆꯥꯡꯁꯨ ꯐꯍꯜꯂꯤ ꯑꯃꯔꯣꯝꯗ ꯍꯥꯏꯔꯒꯗꯤ ꯍꯧꯖꯤꯛꯀꯤ ꯃꯇꯝꯗ ꯏꯟꯈꯠꯂꯛꯂꯤꯕ ꯑꯉꯥꯡ ꯃꯈꯩꯁꯤꯗꯤ ꯐꯣꯟ ꯑꯃꯃꯝ ꯄꯥꯏꯔꯒ ꯃꯗꯨꯗ ꯏꯟꯇꯔꯅꯦꯠꯇ ꯃꯣꯏꯅ ꯌꯦꯡꯅꯤꯡꯕ ꯒꯦꯝ ꯁꯥꯟꯅꯔꯒ ꯈꯣꯠꯂꯒ ꯑꯗꯨꯃꯥꯏꯅ ꯂꯩꯕ ꯉꯇꯅꯤꯅ ꯃꯣꯏꯒꯤ ꯃꯁꯥꯗ ꯍꯦꯟꯅ ꯆꯥꯎꯈꯠꯂꯛꯄ ꯃꯁꯥ ꯁꯣꯛꯆꯤꯜꯂꯛ ꯂꯥꯏꯅꯥ ꯃꯈꯟ ꯃꯈꯜ ꯄꯣꯛꯂꯛꯄꯁꯨ ꯌꯥꯎꯔꯤꯕꯅꯤ ꯑꯗꯨꯒꯤ ꯃꯊꯛꯇ ꯅꯧꯅ ꯃꯃꯤꯠ ꯁꯣꯛꯄꯒꯤ ꯆꯥꯡ ꯍꯦꯟꯒꯠꯂꯛꯄ ꯆꯍꯤ ꯅꯧꯔꯤꯕ ꯑꯉꯥꯡ ꯀꯌꯥ ꯑꯃ ꯃꯃꯤꯠ ꯁꯣꯛꯇꯅ ꯍꯧꯖꯤꯛ ꯑꯣꯅꯧ ꯂꯣꯏꯅ ꯎꯞꯅꯔꯤꯕ ꯉꯥꯛꯇꯅꯤ ꯅꯠꯇ꯭ꯔꯅꯦ ꯃꯔꯣꯛ ꯑꯍꯟ ꯑꯩꯈꯣꯏꯗꯤ ꯂꯥꯏꯔꯗꯅ ꯑꯉꯥꯡꯁꯤꯡ ꯐꯥꯎꯕ ꯃꯃꯤꯠ ꯁꯣꯛꯄꯒꯤ ꯆꯥꯡꯁ ꯀꯌꯥ ꯃꯦꯦꯡꯒꯥ ꯎꯠꯂꯦ ꯑꯁꯤꯅ ꯃꯣꯏꯒꯤ ꯋꯥꯈꯜꯗꯁꯨ ꯑꯐ ꯐꯠꯇꯁꯦ ꯀꯩꯅꯣ ꯟꯊꯕ ꯉꯝꯍꯟꯗ꯭ꯔꯦ ꯃꯃꯥꯟꯅꯕ ꯑꯃ ꯇꯤꯟꯅꯔꯨꯗ꯭ꯔꯦ ꯐꯣꯟꯗ ꯑꯗꯨꯝ ꯂꯥꯏꯖ ꯒ ꯂꯩꯅꯔꯦ ꯏꯟꯇꯔꯅꯦꯠꯇꯨ ꯌꯥꯔꯕꯅꯤꯅ ꯑꯁꯤ ꯑꯃꯔꯣꯝꯗ ꯍꯥꯏꯔꯕꯗꯤ ꯄꯣꯠ ꯑꯃ ꯂꯩꯔꯕꯅꯤꯅ ꯃꯥꯒꯤ ꯀꯥꯟꯅꯕ ꯀꯥꯟꯅꯗꯕ ꯂꯣꯏꯅꯃꯛ ꯂꯩꯕ ꯇꯥꯕꯅꯤ ꯑꯩꯈꯣꯏꯅ ꯄꯣꯠ ꯑꯃꯗ ꯀꯥꯟꯅꯕꯔꯣꯝꯗ ꯐꯖꯅ ꯃꯇꯤꯛ ꯆꯥꯅ ꯁꯤꯖꯤꯟꯅꯔꯒ ꯄꯣꯠꯇꯨꯒꯤ ꯀꯥꯟꯅꯕꯗꯣ ꯈꯪꯕꯒꯤ ꯈꯪꯕ ꯉꯝꯕꯒꯤ ꯋꯥꯅꯦ ꯑꯗꯨꯒꯤ ꯄꯣꯠꯇꯣ ꯂꯥꯟꯅ ꯁꯤꯖꯤꯟꯅꯔꯗꯤ ꯑꯃꯥꯡꯕ ꯉꯥꯛꯇꯅꯤ ꯑꯃꯥꯡꯕꯒꯤ ꯑꯃꯥꯡꯕ ꯉꯥꯛꯇꯅꯤ ꯀꯥꯟꯅꯕ ꯌꯥꯝꯃꯗꯤ ꯀꯥꯟꯅꯗꯕꯁꯨ ꯌꯥꯝꯕ ꯇꯥꯕꯅꯤ ꯅꯠꯇ꯭ꯔꯅꯦ ꯃꯔꯣꯛ
ꯃꯥꯅꯤ ꯃꯥꯅꯤ ꯃꯔꯨꯞ ꯑꯗꯨꯅꯤ ꯀꯥꯟꯅꯕ ꯂꯩꯔꯗꯤ ꯀꯥꯟꯅꯗꯕꯁꯨ ꯂꯩ ꯍꯥꯏꯕꯅꯤ ꯍꯥꯏꯕꯗꯨꯅꯤ ꯃꯁꯤ ꯑꯗꯨꯅꯤꯗ ꯁꯤꯖꯤꯟꯅꯔꯤꯕ ꯃꯤꯁꯛ ꯑꯗꯨꯗꯁꯨ ꯂꯣꯏꯅ ꯃꯈꯥ ꯄꯣꯜꯂꯦ ꯍꯥꯏꯕꯗꯨꯅꯤ ꯑꯩꯈꯣꯏ ꯑꯩꯈꯣꯏꯅ ꯁꯤꯟꯅꯔꯤꯕꯗꯨ ꯅꯤꯌꯣꯝ ꯆꯨꯝꯅ ꯍꯥꯏꯕꯗꯤ ꯄꯣꯠꯇꯨꯗꯒꯤ ꯀꯥꯟꯅꯒꯗꯕ ꯈꯛꯇꯪꯃꯛꯇꯨ ꯁꯤꯟꯅꯕꯤꯔꯕ ꯑꯗꯨꯒ ꯆꯥꯡ ꯅꯥꯏꯅ ꯃꯇꯝ ꯀꯥꯏꯗꯕꯤꯗ ꯑꯩꯈꯣꯏꯒꯤ ꯅꯣꯡꯃꯒꯤ ꯑꯣꯏꯕ ꯊꯕꯛ ꯑꯗꯒꯤꯗꯤ ꯃꯄꯥꯟꯗ ꯍꯛꯆꯥꯡ ꯍꯖꯦꯜ ꯇꯧꯕꯁꯨ ꯀꯥꯎꯕꯤꯗꯕꯤꯗ ꯑꯗꯨꯒ ꯃꯤꯁꯤꯡꯒ ꯂꯣꯏꯅꯕ ꯑꯗꯒꯤꯗꯤ ꯇꯤꯟꯅꯕ ꯀꯣꯏꯕ ꯆꯠꯃꯤꯟꯅꯕ ꯁꯤꯁꯨ ꯀꯥꯏꯗꯕꯤꯗ ꯍꯧꯖꯤꯛꯀꯤ ꯏꯟꯇꯔꯅꯦꯠꯁꯤꯁꯨ ꯐꯖꯅ ꯃꯨꯟꯅ ꯁꯤꯖꯤꯟꯅ ꯍꯥꯏꯕꯤꯒꯗꯤ ꯃꯥꯒꯤ ꯃꯒꯨꯟꯁꯤꯁꯨ ꯍꯦꯟꯅ ꯍꯦꯟꯒꯠꯀꯗꯕꯅꯤ ꯑꯩꯈꯣꯏꯅ ꯈꯟꯊꯍꯧꯗꯕꯤꯗ ꯃꯁꯤꯗ ꯍꯦꯛꯇ ꯂꯨꯞꯁꯟꯈꯤꯕꯁꯤꯅꯁꯨ ꯍꯦꯟꯅ ꯁꯣꯏꯔꯤꯕꯅꯤ ꯄꯣꯠꯁꯤ ꯏꯟꯇꯔꯅꯦꯠꯁꯤꯗ ꯍꯥꯏꯗꯤ ꯊꯣꯛꯂꯤꯕ ꯑꯗꯒꯤꯗꯤ ꯊꯥꯒꯠꯂꯛꯏꯕꯁꯤꯡꯁꯤ ꯂꯣꯏꯅꯃꯛ ꯆꯨꯝꯃꯤ ꯍꯥꯏꯕꯁꯨ ꯂꯩꯇꯦ ꯑꯗꯣ ꯃꯁꯤꯗ ꯑꯁꯣꯏꯕꯁꯨ ꯌꯥꯎꯔꯤꯕ ꯑꯆꯨꯝꯕꯁꯨ ꯌꯥꯎꯔꯤꯕꯅꯤ ꯃꯁꯤ ꯑꯩꯈꯣꯏꯅ ꯅꯍꯥ ꯑꯃ ꯑꯣꯏꯅ ꯑꯃꯗꯤ ꯄ꯭ꯔꯖꯥ ꯑꯃ ꯑꯣꯏꯅ ꯃꯤꯆꯝ ꯑꯃ ꯑꯣꯏꯅ ꯈꯟꯐꯝ ꯊꯣꯛꯄꯅꯤ ꯈꯪꯐꯝ ꯊꯣꯛꯄꯅꯤ ꯍꯥꯏꯅꯁꯨ ꯈꯜꯂꯤ ꯑꯆꯨꯝ ꯑꯔꯥꯟꯗꯣ ꯈꯥꯏꯗꯣꯛꯇꯅ ꯏꯟꯇꯔꯅꯦꯠ ꯑꯃꯁꯤꯗ ꯊꯥꯒꯠꯂꯛꯑꯕꯅꯤ ꯍꯥꯏꯕ ꯍꯥꯏꯗꯅ ꯂꯣꯏꯅꯃꯛ ꯁꯟꯗꯣꯛ ꯑꯗꯒꯤꯗꯤ ꯑꯆꯨꯝꯕ ꯑꯔꯥꯟꯕ ꯈꯪꯗ꯭ꯔꯤꯉꯩꯗ ꯃꯤ ꯑꯃꯗ ꯑꯃꯗ ꯍꯥꯏꯖꯤꯟꯕ ꯃꯁꯤ ꯇꯧꯗ꯭ꯔꯒꯗꯤ ꯍꯦꯟꯅꯁꯨ ꯐꯒꯗꯕꯅꯤ ꯑꯆꯨꯝ ꯑꯔꯥꯟ ꯈꯟꯗꯣꯛꯄ ꯍꯩꯇ꯭ꯔꯕꯅꯤꯅ ꯑꯔꯥꯟꯕꯗꯨꯁꯨ ꯑꯆꯨꯝꯕꯅꯤ ꯍꯥꯏꯅ ꯆꯠꯈ꯭ꯔꯦ ꯑꯗꯒꯤꯗꯤ ꯑꯆꯨꯝꯕꯗꯨꯅ ꯑꯔꯥꯟꯕ ꯑꯣꯟꯈꯤꯕꯁꯨ ꯀꯌꯥ ꯑꯃꯅꯤ ꯃꯁꯤꯅꯤꯗ ꯁꯤꯖꯤꯟꯅꯔꯤꯕ ꯃꯤꯗꯨꯅ ꯆꯨꯝꯅ ꯅꯤꯌꯣꯝ ꯀꯥꯏꯗꯕꯤꯗ ꯃꯤ ꯑꯃꯗꯁꯨ ꯀꯅꯥꯗꯁꯨ ꯁꯣꯛꯇꯕꯤꯗ ꯁꯤꯖꯤꯟꯅꯔꯒꯗꯤ ꯏꯟꯇꯔꯅꯦꯠꯁꯤ ꯌꯥꯝ ꯐꯕ ꯄꯣꯠꯅꯤ ꯑꯩꯈꯣꯏ ꯂꯥꯏꯔꯤꯛꯀꯤ ꯀꯩꯒꯤ ꯑꯗꯩ ꯊꯕꯛꯀꯤ ꯊꯧꯔꯝꯒꯤꯗꯗꯤ ꯃꯁꯤꯅ ꯀꯥꯟꯅꯕꯁꯤ ꯌꯥꯝꯅ ꯄꯤꯔꯕꯅꯤ ꯑꯩꯈꯣꯏ ꯀꯩꯅꯣꯝꯇꯪ ꯊꯤꯔꯛꯅꯕ ꯍꯣꯠꯅꯕꯗ ꯃꯁꯤꯗꯒꯤ ꯐꯪꯂꯤꯕ ꯀꯥꯟꯅꯕꯁꯤ ꯌꯥꯝꯅ ꯌꯥꯝꯈ꯭ꯔꯦ ꯃꯔꯨꯞ ꯑꯗꯨꯅꯤ
ꯍꯣꯏ ꯑꯗꯨꯅꯤ ꯍꯧꯖꯤꯛꯇꯤ ꯐꯣꯟꯗ ꯂꯣꯏꯅꯃꯛ ꯐꯪꯉꯕ ꯉꯥꯛꯇꯅꯤꯅ ꯑꯗꯨ ꯂꯥꯏꯛ ꯀ ꯃꯔꯝꯗꯁꯨ ꯑꯃꯔꯣꯝꯗꯗꯤ ꯐꯠꯇꯕ ꯂꯩꯀꯣ ꯍꯥꯟꯅ ꯈꯕꯔ ꯄꯥꯕꯒꯤ ꯍꯩꯅꯕꯤ ꯂꯩꯔꯝꯕ ꯂꯥꯏꯔꯤꯛꯇ ꯗꯤꯛꯁꯅꯥꯔꯤ ꯐꯥꯛꯄꯒꯤ ꯍꯩꯅꯕꯤ ꯕꯤ ꯂꯩꯔꯝꯕ ꯑ ꯑꯗꯨꯣ ꯍꯧꯖꯤꯤ ꯐꯣꯟꯗꯣ ꯄꯥꯏꯔꯕꯅꯤꯅ ꯏꯟꯇꯔꯅꯦꯠ ꯂꯣꯏꯅꯃꯛ ꯌꯥꯅꯔꯕ ꯉꯥꯛꯇꯅꯤꯅ ꯈꯕꯔ ꯄꯥꯗ꯭ꯔꯦ ꯑꯗꯒꯤ ꯈꯪꯅꯤꯡꯕ ꯑꯃ ꯗꯤꯁꯅꯥꯒꯤ ꯐꯥꯛꯇꯨꯅ ꯊꯤꯕꯗ ꯃꯇꯝꯗ ꯑꯩꯈꯣꯏꯗꯁꯨ ꯀꯥꯟꯅꯕ ꯃꯌꯥꯝ ꯐꯪꯉꯤ ꯅꯠꯇ꯭ꯔꯅꯅꯦ ꯃꯔꯨꯞ ꯑꯅꯧ ꯑꯅꯧꯕ ꯋꯥꯍꯩꯈꯣꯟꯗ ꯃꯌꯥꯝ ꯑꯅꯧꯕ ꯈꯪꯕ ꯉꯝ ꯃꯤꯅꯦꯕ ꯑꯗꯨ ꯍꯧꯖꯤꯛꯇꯤ ꯐꯣꯟꯗ ꯑꯩꯈꯣꯏꯅ ꯈꯪꯅꯤꯡꯉꯤꯕꯗꯨ ꯈꯛꯇ ꯌꯦꯡꯉꯒ ꯇꯣꯛꯑꯕꯅꯤꯅ ꯈꯪꯕꯒꯤ ꯆꯥꯡꯁꯨ ꯈꯔꯗꯤ ꯍꯟꯊꯔꯕ꯭ꯔꯅꯗꯤ ꯈꯜꯂꯦ ꯍꯣꯏ ꯃꯥꯂꯦꯝꯁꯤꯗ ꯊꯣꯛꯏꯕ ꯊꯧꯗꯣꯛ ꯋꯥꯊꯣꯛ ꯃꯌꯥꯝꯁꯦ ꯂꯣꯏꯅꯕꯨꯗꯤ ꯈꯪꯕ ꯉꯝꯃꯦ ꯑꯗꯨ ꯑꯣꯏꯔꯕꯁꯨ ꯑꯩꯈꯣꯏꯅ ꯂꯥꯏꯔꯤꯛꯇ ꯄꯥꯕꯒꯤ ꯍꯩꯅꯕꯤꯗꯨꯃꯗꯤ ꯈꯔ ꯃꯈꯩꯗꯤ ꯍꯟꯊꯍꯜꯂꯦꯅ ꯍꯥꯏꯅ ꯈꯟ
ꯃꯥꯅꯤ ꯃꯥꯅꯦ ꯃꯔꯨꯞꯀꯪ ꯍꯥꯏꯕ ꯑꯗꯣ ꯌꯥꯝꯅ ꯆꯨꯝꯂꯤ ꯍꯧꯖꯤꯛꯀꯤ ꯃꯇꯝꯁꯤꯗ ꯏꯟꯇꯔꯅꯦꯠ ꯑꯗꯒꯤꯗꯤ ꯐꯣꯟ ꯑꯁꯤ ꯂꯥꯛꯄꯗꯒꯤ ꯑꯩꯈꯣꯏ ꯊꯥꯏꯅ ꯃꯃꯥꯡꯉꯩ ꯂꯥꯏꯔꯤꯛ ꯄꯥꯔꯝꯕ ꯑꯗꯒꯤꯗꯤ ꯈꯕꯔ ꯄꯥꯔꯝꯕꯒꯤ ꯆꯥꯡꯁꯤ ꯀꯌꯥꯃꯨꯛ ꯍꯟꯊꯔꯦ ꯑꯗꯨꯅꯤꯅꯦ ꯈꯕꯔ ꯍꯧꯖꯤꯛꯇꯤ ꯅꯨꯃꯤꯠ ꯈꯨꯗꯤꯡꯒꯤ ꯈꯕꯔ ꯄꯥꯔꯝꯕꯁꯤꯡꯗꯨꯁꯨ ꯐꯣꯟꯗ ꯂꯥꯛꯑꯕꯅꯦ ꯍꯥꯏ ꯐꯣꯟꯗꯒꯤ ꯄꯥꯕ ꯌꯥꯔꯕꯅꯦ ꯍꯥꯏꯗꯅ ꯈꯕꯔꯗꯨ ꯐꯣꯟꯗꯒꯤ ꯄꯥꯔꯦ ꯃꯗꯨꯗꯒꯤ ꯀꯔꯤ ꯀꯥꯏꯔꯛꯀꯦ ꯍꯥꯏꯔꯕꯗ ꯃꯤꯠ ꯁꯣꯛꯂꯛꯄ ꯑꯗꯒꯤꯗꯤ ꯀꯩ ꯀꯩ ꯃꯌꯥꯝ ꯊꯣꯛꯂꯛꯏꯕꯁꯤꯅꯤ ꯇꯁꯦꯡꯅ ꯑꯩꯗꯤꯅꯦ ꯈꯕꯔ ꯄꯥꯕꯒꯤ ꯆꯠꯅꯕꯤꯁꯤꯗꯤ ꯃꯥꯡꯍ ꯍꯪꯍꯟꯅꯤꯡꯗꯦ ꯑꯗꯨꯒ ꯗꯤꯛꯁꯅꯥꯔꯤ ꯍꯥꯡꯗꯨꯅ ꯑꯩꯈꯣꯏꯅ ꯊꯤꯔꯒ ꯑꯗꯨꯗꯒꯤ ꯐꯪꯉꯒ ꯈꯪꯕꯗꯨ ꯑꯗꯨꯅꯁꯨ ꯍꯦꯟꯅ ꯀꯣꯛꯇ ꯂꯩꯍꯧꯕꯒꯨꯝꯁꯨ ꯈꯜꯂꯤ ꯐꯣꯟꯗꯒꯤ ꯍꯪꯉꯒ ꯊꯤꯔꯒ ꯇꯧꯕꯁꯦ ꯌꯥꯝꯅ ꯀꯨꯏꯅꯁꯨ ꯆꯠꯍꯧꯗꯦ ꯑꯩꯗꯤ ꯁꯨꯝ ꯈꯜꯂꯤꯕꯅꯤ ꯑꯗꯣ ꯃꯔꯨꯞ ꯑꯗꯨꯅꯤ ꯄꯣꯠ ꯑꯃ ꯂꯩꯔꯗꯤ ꯀꯥꯟꯅꯕ ꯂꯩ ꯀꯥꯟꯅꯗꯕ ꯂꯩ ꯍꯥꯏꯗꯨꯅꯤ ꯑꯩꯈꯣꯏ ꯑꯩꯈꯣꯏ ꯍꯥꯏꯗꯤ ꯋꯥꯈꯜ ꯈꯟꯊꯔꯒ ꯄꯣꯠꯁꯤꯒꯤ ꯀꯔꯤ ꯐꯩ ꯁꯤ ꯇꯧ ꯁꯤꯒꯤ ꯅꯤꯌꯣꯝꯁꯤꯗ ꯁꯤꯖꯤꯟꯅꯔꯒꯗꯤ ꯑꯁꯤꯗꯒꯤ ꯀꯥꯟꯅꯕ ꯐꯪꯉꯦ ꯍꯥꯏꯕꯁꯤ ꯃꯨꯟꯅ ꯈꯟꯊꯔꯒ ꯄꯣꯠꯁꯤ ꯑꯁꯤ ꯁꯤꯟꯅꯃꯤꯟꯅꯒꯗꯕꯅꯤ ꯅꯠꯇ꯭ꯔꯅꯦ ꯃꯔꯨꯞ
ꯃꯥꯅꯤ ꯃꯥꯅꯤ ꯃꯔꯨꯞ ꯄꯣꯠꯇꯣ ꯑꯩꯈꯣꯏꯅ ꯅꯤꯌꯣꯝ ꯆꯨꯝꯅ ꯐꯖꯅ ꯁꯤꯖꯤꯟꯅꯔꯗꯤ ꯄꯣꯠꯇꯨꯒꯤ ꯀꯥꯟꯅꯕꯁꯨ ꯍꯦꯟꯅ ꯈꯪꯕ ꯉꯝꯗꯣꯔꯤꯕꯅꯤ ꯑꯗꯨꯕꯨ ꯅꯤꯌꯣꯝ ꯀꯥꯏꯅ ꯁꯤꯖꯤꯟꯅꯔꯛꯄ ꯌꯥꯕꯅ ꯁꯣꯁꯦꯜ ꯃꯦꯗꯤꯌꯥ ꯊꯣꯛꯂꯛꯑꯒ ꯐꯖꯗꯕ ꯋꯥꯍꯩ ꯋꯥꯇꯥ ꯁꯤꯖꯤꯟꯅꯔꯒ ꯃꯤꯑꯣꯏꯕ ꯑꯃꯕꯨ ꯃꯥꯡꯍꯟꯕ ꯀꯌꯥꯁꯨ ꯌꯥꯎꯔꯤꯕꯅꯤꯗ
ꯍꯣꯏ ꯍꯣꯏ ꯃꯔꯨꯞ ꯑꯗꯨꯗꯤ ꯉꯁꯤꯒꯤꯗꯤ ꯀꯥꯏꯅꯔꯁꯤꯀꯣ ꯑꯩꯁꯨ ꯁꯤꯗ ꯏꯃꯥꯟꯅꯕꯤꯈꯩ ꯄꯨꯟꯕꯒꯤ ꯇꯧꯅꯔꯤ ꯑꯗꯨꯗꯤ ꯑꯩ ꯃꯔꯨꯞ ꯊꯝꯃꯒꯦꯀꯣ
ꯍꯣꯏ ꯍꯣꯏ ꯊꯝꯃꯣ ꯊꯝꯃꯣ